ꯑꯎ
ꯏ
ꯇꯥꯕ꯭ꯔꯣ ꯑ ꯍꯕ꯭ꯔꯒꯗꯌꯦ ꯅꯪꯗꯤ
ꯍꯥꯎꯗ
ꯑꯣ ꯆꯥꯛ ꯆꯥꯔꯕ꯭ꯔꯣ
ꯌꯥꯔꯦ ꯅꯗꯤ
ꯑꯈꯣꯏꯁꯨ ꯍꯧꯖꯤꯛ ꯌꯥꯔꯒ ꯍꯂ ꯑꯦ
ꯑ ꯀꯩ ꯌꯦꯟꯁꯡ ꯆꯥꯒꯦ
ꯑꯁꯤꯅꯤ ꯆꯅꯥ ꯄꯤꯔ ꯆꯅꯥ ꯑꯣꯏꯅ ꯆꯥꯔꯦ
ꯍꯥꯎꯕꯨꯔꯦꯅꯦ
ꯥ ꯍꯥꯎ ꯍꯋꯦ
ꯆꯤꯒꯟꯁꯥꯡ ꯀꯩ ꯍꯥꯏꯁꯤꯔꯦ ꯗꯥꯜ ꯃꯇꯇꯥꯔ ꯎ ꯇꯥꯕ꯭ꯔ ꯍꯜꯗꯣ ꯍꯜꯂꯣ
ꯑꯣ
ꯅꯕꯨ ꯌꯥꯗꯅꯦ
ꯒꯤꯤꯔꯥ ꯅꯪꯒꯤ ꯌꯥꯗꯕ ꯒꯤꯔꯥ ꯈꯪꯗꯦꯅꯦ ꯇꯥꯔꯕ꯭ꯔꯣ
ꯍꯧꯖꯤꯗꯒꯤ ꯇꯏ
ꯑꯣ ꯅꯣꯡ ꯆꯨꯗꯕꯔꯣ
ꯆꯨꯗꯤꯗ
ꯑꯣ
ꯀꯥꯏꯁꯤꯔꯥ ꯑ ꯀ꯭ꯂꯥꯎꯗꯤ ꯇꯧꯕ
ꯑꯣ ꯑꯩꯈꯣꯏꯁꯨ ꯉꯁꯤ ꯅꯣꯡ ꯆꯨꯕꯒꯤ ꯌꯥꯝꯅ ꯅꯨꯡꯉꯥꯏꯔ ꯂꯩꯕ ꯑꯣ ꯉꯁꯤꯗꯤ ꯐꯖꯅ ꯇꯨꯝꯔ ꯂꯩꯕꯅꯦ ꯅꯨꯡꯉꯥꯏꯃꯟꯕꯒꯤ
ꯑꯣ ꯑꯩꯁ ꯍꯒꯠꯇꯪ ꯉꯥꯏꯔꯤ
ꯑꯣ ꯊꯕꯛ ꯇꯧꯅꯤꯡꯉꯥꯏ ꯂꯩꯗꯕꯅꯤꯅ ꯇꯨ꯭ꯔꯒꯂꯌꯦꯗ ꯉꯁꯤꯗꯤ ꯀꯔꯤ ꯇꯧꯒꯦꯔꯣ
ꯀꯔꯤꯁ ꯄꯗꯗ
ꯑꯥ ꯕꯣ ꯌꯦꯡꯕ꯭ꯔꯣ ꯅꯪꯁꯨ
ꯌꯦ ꯇꯗ ꯅꯗꯤꯦ
ꯑꯩꯗꯤ ꯌꯦꯡꯉꯦ ꯊ꯭ꯔꯤ ꯊꯥꯔꯇꯤꯒꯤꯗꯨꯒ
ꯊ꯭ꯔꯤ ꯊꯥꯔꯇꯤ
ꯑꯥꯎ ꯌꯦꯡꯕ ꯌꯥꯝ ꯅꯨꯡꯉꯥꯏꯌꯦ ꯃꯣꯏꯒꯤꯗꯣ
ꯑꯥ
ꯀꯦ
ꯃꯣꯔꯅꯤꯡꯗ ꯁꯤꯛꯁ ꯊꯥꯔꯇꯤ ꯐꯥꯏꯚ ꯁꯤ ꯂꯩꯗꯗꯅ
ꯑ ꯑꯗꯨ ꯍꯣꯏꯗꯤ ꯌꯦꯡꯗꯦꯗ ꯑꯔꯖꯦꯟꯇꯤꯅꯥꯒꯤ ꯅꯨꯡꯉꯥꯏꯕꯒꯤꯀꯣ ꯌꯦꯡꯕ
ꯑꯣ
ꯅꯪꯅ ꯁꯞꯄꯣꯔꯠ ꯇꯧꯕ ꯇꯤꯝ ꯉꯝꯕ꯭ꯔꯅꯦ ꯑꯦ ꯑꯗꯨꯒꯤꯗꯤ
ꯑꯗꯨꯒ ꯇꯨꯝꯅꯤꯡꯉꯥꯏꯁꯨ ꯈꯪꯗ꯭ꯔꯒ ꯕꯣꯜ ꯌꯥꯏ ꯈꯒ ꯁꯤꯔꯗꯤ ꯅ ꯃꯊꯥ ꯁꯥꯔꯒ ꯂꯩꯕꯅꯦ ꯑꯗꯨꯒꯤ ꯉꯝꯗꯤ ꯉꯝꯃꯦ ꯃꯣꯏꯗꯣ
ꯎꯝ ꯅꯃꯅꯤꯗꯤ ꯑꯩ ꯀꯣꯜ ꯇꯧꯕ ꯅꯨꯄꯤꯗꯣ
ꯑ
ꯅꯣꯏ ꯂꯩꯃꯤꯟꯅꯕ꯭ꯔꯥ
ꯂꯩꯃꯤꯟꯅꯗꯦ ꯑꯃꯗꯤ ꯍꯧꯖꯤꯛꯀꯥꯟꯗꯤ ꯍꯣꯁꯇꯦꯜ ꯂꯥꯏꯔꯝꯕꯅꯦꯕ ꯅꯍꯥꯟꯗꯣ ꯑꯗꯨꯒ ꯍꯧꯖꯤꯛꯇꯤ ꯃꯥ ꯔꯦꯟꯗ ꯊꯣꯛꯈ꯭ꯔꯦ
ꯑꯣ ꯑꯣ
ꯑꯗꯣꯒ
ꯃꯥꯁꯨ ꯑꯗꯨꯝ ꯀꯣꯜ ꯇꯧꯕ ꯅꯨꯡꯉꯥꯏꯌꯦꯅꯗꯤ ꯍꯥꯏꯔꯛꯑꯦ ꯅꯪꯉꯣꯟꯗ ꯑꯗꯨꯝꯗꯤ ꯁꯅꯥꯌꯦꯅ
ꯑ ꯉꯔꯥꯛꯑ ꯍꯣꯏꯅꯦ ꯇꯧꯕꯗꯣ
ꯑꯥ
ꯈ꯭ꯔꯥ ꯑꯗꯨꯒꯤ ꯑꯩꯅ ꯕꯤꯖꯤ ꯕꯤꯖꯤ ꯇꯧꯕ꯭ꯔꯥ ꯑꯃꯨꯛ ꯀꯣꯜ ꯇꯧꯁꯦ ꯍꯥꯏꯔ ꯃꯥ ꯆꯥꯛ ꯆꯥꯕꯠ ꯆꯠꯀꯦ ꯑꯗꯣ ꯕꯤꯁꯦꯁꯇ ꯔꯤꯄ꯭ꯂꯥꯏ ꯑꯃꯨꯛ ꯇꯧꯗꯣꯏ
ꯃꯥꯗ ꯅꯪ ꯍꯣꯁꯄꯤꯇꯥꯜ ꯏ ꯇꯥꯎꯁꯨ ꯆꯠꯄꯒꯤꯀꯣ ꯈꯔꯁꯨ ꯋꯥꯕꯒꯤ ꯃꯥꯗꯦ ꯑꯗꯨꯝ ꯅꯪꯅ ꯑ ꯀꯣꯜ ꯇꯧꯅꯤꯡꯕ ꯃꯇꯝ ꯂꯩꯔꯗꯤ ꯑꯗꯨꯝ ꯍꯥꯏꯌꯣ ꯍꯌꯦꯡ ꯑꯧ ꯉꯁꯤꯒ ꯍꯌꯦꯡꯗꯤ ꯑꯩ ꯑꯗꯨꯝ ꯐ꯭ꯔꯤ ꯂꯩꯒꯅꯤ
ꯑ
ꯒꯤꯗꯤ ꯀ꯭ꯂꯥꯁ ꯆꯠꯄ ꯍꯧꯔꯅꯤ ꯑꯗꯨ
ꯎꯝ
ꯃꯗꯦꯗꯒꯦꯗꯤꯁ ꯑꯗꯨ ꯁꯤꯗꯒꯤ ꯄꯥꯛꯅ ꯁꯅꯥꯅꯤꯡꯕꯁꯨ ꯁꯅꯕ ꯐꯪꯗꯣꯏ ꯃꯥꯟꯗ꯭ꯔꯦ
ꯐꯣꯏ ꯐꯣꯟꯗꯣ ꯃꯇꯝ ꯃꯇꯝ ꯑꯥꯔꯁ ꯄꯥꯏꯍꯟꯕ꯭ꯔ
ꯍꯥ ꯑꯗꯨ ꯔꯤ ꯇꯥꯎꯗꯦ ꯑꯗꯨ ꯑꯩꯈꯣꯏꯗꯣ ꯀ꯭ꯂꯥꯁ ꯆꯠꯄꯗꯣ ꯑꯩꯠ ꯐꯣꯔꯇꯤꯗꯒꯤ ꯄꯨꯡ ꯃꯔꯤ ꯐꯥꯎꯒꯤꯅꯦꯕ
ꯑ
ꯑꯗꯨ ꯑꯣꯏꯕꯒꯤ ꯈꯔ ꯆꯥꯛ ꯆꯥꯕꯗꯣ ꯑꯃꯨꯛꯀꯩꯁꯨ ꯇꯨꯋꯦꯜ ꯏꯂꯚ ꯐꯣꯔꯇꯤꯗꯒꯤ ꯇꯨꯋꯦꯜꯐ ꯐꯣꯔꯇꯤ ꯐꯥꯏꯚ ꯐꯥꯎ ꯑꯗꯨ ꯑꯣꯏꯔꯒ ꯑꯃꯨꯛꯀ ꯀ꯭ꯂꯥꯁ ꯁꯠꯃꯥꯗꯨ ꯇꯥꯎꯕꯒꯤ
ꯃꯇꯝꯁꯦ ꯈꯔ ꯋꯥꯕ ꯑꯗꯨꯅꯅꯦ ꯅꯪꯒꯤꯗꯤ ꯂꯣꯏꯅꯤꯡꯉꯥꯏ ꯋꯥꯠꯂꯤꯕ꯭ꯔꯣ
ꯑꯣ ꯋꯥꯠꯂꯤꯗ
ꯑꯣ
ꯉꯁꯤ ꯅꯪ ꯑꯍꯥꯟꯕꯅꯦ ꯅꯪꯗꯤꯌꯦ
ꯃꯤ ꯃꯤꯈ꯭ꯔꯥꯕꯈꯣꯨꯝꯈ꯭ꯔ ꯑꯣꯖꯦ ꯅ ꯁꯚꯦꯟ ꯑꯩꯠꯀꯨꯝꯕ ꯑꯣꯏꯔꯝꯈ꯭ꯔꯅꯤ
ꯌꯥꯝ ꯀꯨꯏꯅꯦ
ꯔꯤꯁꯤꯞꯁꯨ ꯇꯧꯕ ꯑꯩꯅꯁꯨ ꯈꯔ ꯇꯥꯎꯕ ꯑꯗꯨ ꯑꯣꯏꯕꯒꯤ
ꯉꯁꯥꯏ ꯇꯧꯒꯦ ꯍꯥꯏꯕꯅꯦ ꯑꯩ ꯇꯨꯝꯅꯤꯡꯕꯅꯤ
ꯑ ꯐꯖꯅ ꯇꯧꯑꯣꯣ ꯅꯪ ꯉꯔꯥꯡꯗꯨꯁꯨ ꯁꯤꯗꯤ ꯍꯥꯏꯔꯔꯣꯏꯗ ꯁꯤ ꯗ
ꯑꯥ ꯑꯥ
ꯅ ꯍꯧꯖꯤꯛꯀꯥꯟ ꯇꯃꯦꯡꯂꯣꯡꯒꯨꯝꯕꯗ ꯂꯩꯕ꯭ꯔꯥ
ꯂꯩ ꯇꯗ ꯇꯃꯦꯡꯂꯣꯡꯗ ꯀꯣꯏ ꯄꯆꯟꯅꯤ ꯑꯃ
ꯑꯣ ꯅꯪ ꯇꯃꯦꯡꯂꯣꯡꯒꯤ ꯃꯤ ꯅꯠꯇꯕ꯭ꯔꯥ
ꯇ
ꯑꯣ ꯑꯩꯗꯤ ꯑꯩꯈꯣꯏ ꯏꯃꯥꯟꯅꯕ꯭ꯔꯅ ꯈꯜꯂꯒ ꯂꯩꯔꯝꯕꯅꯤꯅꯦ
ꯉꯔꯥꯡ ꯇꯧꯕ ꯅꯕꯥꯅꯤꯁꯨ ꯑꯦ ꯅꯪꯒꯤ ꯐ꯭ꯔꯦꯟꯁ
ꯑ
ꯃꯥꯁꯨꯣ ꯑ ꯀꯩ ꯍꯥꯏꯥꯏꯁꯨ ꯔ
ꯋꯥ ꯉꯥꯡꯅꯤꯉꯥꯏ ꯂꯩꯇꯕ꯭ꯔꯣ ꯃꯥꯁꯨ ꯎ
ꯑ
ꯐꯥꯔꯁ ꯇꯥꯏꯝ ꯀꯣꯜ ꯇꯧꯕꯅꯤꯅ ꯁꯨꯃꯥꯏꯅꯗꯤ ꯇꯧꯔꯒꯅꯤ ꯏꯕꯥꯅꯤꯗꯨ ꯈꯪꯅꯗ꯭ꯔꯦ ꯁꯗ ꯑꯣꯈꯔ ꯦꯈꯔꯥ ꯇꯈꯔ ꯐꯥꯎꯕꯥꯎꯔ
ꯑ ꯎꯝ
ꯃꯣꯏꯗꯣ ꯍꯧꯖꯤꯛ ꯑꯩꯅ ꯃꯣꯏ ꯐ꯭ꯔꯤ ꯂꯗꯤ ꯀꯣꯜ ꯇꯧꯒꯦꯅ ꯈꯜꯂ ꯃꯣꯏꯗꯣ ꯑꯣꯐꯂꯥꯏꯟ ꯑꯃꯨꯛꯀ ꯂꯥꯏꯔꯒ ꯍꯣꯁꯄꯤꯇꯥꯜ ꯆꯠꯄ ꯃꯥꯜꯂꯦꯕ ꯐꯣꯟ ꯄꯥꯏꯈꯠꯇꯕ
ꯑꯣ ꯑꯣ
ꯑꯗꯨꯗꯒꯤ
ꯅꯣꯏꯗꯤ ꯎꯁꯣꯏ ꯆꯥꯕ ꯐꯪꯕ꯭ꯔꯣ
ꯑ ꯑꯩ ꯅꯍꯥꯟ ꯑꯗꯨꯗꯤꯗ ꯍꯣꯁꯇꯦꯜꯗꯤ ꯆꯥꯕ ꯐꯪꯗ ꯑ ꯁꯣꯏꯕꯨꯝꯒꯨꯝꯕꯗꯣ ꯁꯣꯏꯕꯨꯝꯗꯤ ꯌꯨꯝꯗꯒꯤ ꯊꯥꯔꯛꯑꯒ ꯆꯥ ꯆꯥꯌꯦ ꯑꯗꯨꯕꯨꯗꯤ
ꯍꯣꯁꯇꯦꯜꯗꯗꯤ ꯀꯔꯤꯗꯣ ꯀꯔꯤꯅ ꯀꯝꯍ ꯇꯥꯔꯦ
ꯑꯁ ꯃꯣꯏꯒꯤꯗꯤ ꯈꯪꯗꯣꯏꯅꯨꯡ ꯅꯨꯡꯇꯤꯒꯤꯗꯤ ꯇꯣꯉꯥꯟ ꯇꯣꯉꯥꯟꯅꯗꯤ ꯄꯤ ꯑꯗꯨ ꯗꯥꯜꯅ ꯑꯌꯥꯝꯕꯗꯤ ꯄꯤꯕ ꯃꯥꯅꯦ ꯍꯜꯂꯣ
ꯍꯣꯏ ꯑꯩꯒꯤꯔꯥ ꯅꯪꯒꯤꯔꯥ ꯈꯪꯗ꯭ꯔꯦ ꯁꯥꯥꯕ꯭ꯔꯣ
ꯍꯜꯂꯣ ꯑꯁ ꯅꯪꯒꯤ ꯅꯦꯠꯋꯥꯔꯛ ꯃꯔꯔ ꯈꯪꯗꯅꯦ ꯃꯈꯣꯟ ꯇꯥꯗ꯭ꯔꯦ ꯇꯄ꯭ꯔꯣ
ꯇꯥꯔꯦ ꯇꯥꯔꯦ